ꯍꯜꯂꯣ ꯍꯥꯎ ꯇꯥꯏꯌꯦ ꯇꯥꯏꯌꯦ
ꯀꯩꯗꯧꯏꯅꯣ
ꯑꯩ ꯆꯥꯛ ꯏꯁꯤꯡ ꯊꯣꯡꯒꯦ ꯇꯧꯔꯤꯌꯦ ꯗꯨꯀꯥꯟ ꯂꯣꯏꯁꯟꯒꯦ ꯆꯥꯛ ꯏꯁꯤꯡ ꯊꯣꯡꯒꯦꯅ ꯇꯧꯕ ꯀꯔꯤ ꯇꯧꯕꯤꯔꯤꯅꯣ
ꯍꯜꯂꯣ
ꯇꯥꯏꯌꯦ
ꯀꯩ ꯀꯩ ꯏꯟꯖꯥꯡ ꯊꯣꯡꯒꯦ ꯇꯩꯅꯣ
ꯃꯌꯥꯟ ꯃꯌꯥꯟ ꯊꯣꯡꯒꯦ ꯇꯧꯔꯤ
ꯑꯣ ꯌꯥꯝ ꯉꯟꯅ ꯊꯣꯡꯒꯦ ꯇꯧꯋꯤꯅ ꯅꯣꯏꯗꯤ
ꯑꯥꯎ
ꯑꯗꯨꯗꯤ ꯌꯥꯝ ꯉꯟꯅ ꯆꯥꯗꯧꯔꯤꯅꯦ ꯑꯗꯨꯗꯤ
ꯎꯝ ꯑꯩꯈꯣꯏꯗꯤ ꯇꯔꯨꯛ ꯃꯈꯥꯏ ꯃꯉꯥ ꯃꯈꯥꯏꯁꯦ ꯑꯗꯨꯝ ꯆꯥꯏꯌꯦ ꯑꯉꯥꯡ ꯇꯨꯏꯁꯟ ꯆꯠꯄꯒꯤ
ꯑꯣ ꯏꯃꯥ ꯏꯅꯦ ꯍꯣꯏ ꯗꯗꯥ ꯍꯣꯏꯗꯤ ꯅꯨꯡꯉꯥꯏꯔꯤ
ꯅꯨꯡꯉꯥꯏꯔꯤ ꯅꯨꯡꯉꯥꯏꯔꯤ
ꯏꯆꯦꯗꯤ ꯑꯗꯨꯝ ꯃꯆꯥ ꯃꯆꯥ ꯀꯌꯥ ꯁꯨꯒ꯭ꯔꯒꯦ
ꯑꯩꯈꯣꯏ ꯏꯆꯦ ꯃꯆꯥ ꯑꯍꯨꯝ ꯑꯃꯠꯇ ꯑꯅꯤꯗ ꯉꯥꯏꯔꯦ ꯃꯔꯤꯅꯤ ꯑꯅꯤ ꯂꯩꯒꯤꯗ꯭ꯔꯦ
ꯑꯥ ꯐꯩ ꯐꯩ ꯅꯨꯡꯉꯥꯏ ꯅꯨꯡꯉꯥꯏꯅ ꯂꯩꯌꯨ
ꯎꯝ
ꯃꯣꯏ ꯗꯗꯥ ꯍꯣꯏ ꯑꯥ ꯃꯣꯏ ꯑꯥꯗ ꯆꯠꯄꯗꯨꯗꯤ ꯍꯜꯂꯛꯈ꯭ꯔꯕꯣ
ꯂꯛꯈꯔꯦ
ꯑꯥ ꯑꯉꯥꯡꯖꯤꯡ ꯀꯂꯦꯟ ꯁꯨꯇꯤ ꯊꯥꯕ ꯂꯣꯏꯅꯒ꯭ꯔꯦ
ꯂꯣꯏꯒ꯭ꯔꯦ
ꯗꯨꯀꯥꯟꯖꯤꯕꯨ ꯍꯧꯖꯤꯛꯁꯨ ꯄꯣꯠꯆꯩꯖꯤꯕꯨ ꯁꯤꯠꯂꯤꯖꯥꯠꯂꯣ
ꯗꯨꯀꯥꯜ ꯍꯧꯖꯤꯛꯇꯤ ꯄꯣꯠ ꯏꯁꯤ ꯁꯤꯠꯇꯦꯗ ꯀꯩꯗꯧꯔꯕꯅꯣ ꯈꯪꯗꯦ
ꯁꯤ ꯀꯩꯗꯧꯕꯩ ꯅꯠꯇꯦꯌꯦ ꯁꯦꯅ ꯋꯥꯅꯔꯛꯄ ꯆꯥꯗ ꯌꯥꯗꯕ ꯇꯉꯥꯏ ꯐꯗꯕꯒꯤ ꯑꯉꯥꯡꯒꯤ ꯐ꯭ꯔꯤ ꯅꯨꯡꯊꯤꯗ ꯌꯥꯗꯕ ꯑꯗꯨꯐꯥꯎ ꯇꯧꯍꯥꯟꯅꯗ꯭ꯔꯣ ꯁꯦꯠ ꯆꯥꯕꯁꯤꯗꯤ ꯑꯂꯩꯕ ꯁꯤꯅ ꯑꯗꯨꯝ ꯄꯥꯡꯅ ꯁꯥꯟꯅ ꯇꯧꯕ ꯌꯥꯏ ꯑꯉꯥꯡ ꯂꯥꯏꯔꯤꯛ ꯂꯥꯏꯁꯨ ꯇꯝꯕꯩꯗꯤ ꯇꯧꯗ ꯌꯥꯗꯦꯅ ꯑꯗꯨꯃꯥꯏꯅ ꯇꯧꯅꯔꯛꯄ
ꯑꯥ
ꯑꯗꯨꯒꯤꯅꯦ꯫
ꯑ ꯁ ꯋꯥꯏ ꯋꯥꯏ ꯑꯣꯖꯤꯠꯇ꯫ ꯍꯧꯖꯤꯛ ꯏꯃꯨꯡ ꯍꯧꯖꯤꯛꯁꯦ ꯍꯧꯖꯤꯛ ꯄꯩꯁꯥ ꯌꯥꯝ ꯋꯥꯅꯩꯗꯅ
ꯎꯝ
ꯑꯉꯥꯡ ꯑꯉꯥꯡꯗꯕꯨ ꯑꯣꯏꯔꯦ ꯍꯧꯖꯤꯛ ꯆꯪꯉꯤꯕ ꯄꯩꯁꯥ ꯃꯌꯥꯝꯁꯦꯨ
ꯑꯒꯥꯁꯇ ꯇꯦꯝꯕꯥꯔ ꯍꯎꯁꯤ ꯇꯤ ꯐꯔꯦ ꯐꯔꯦ ꯍꯥꯏꯗꯣꯏꯅꯦ ꯂꯣꯏꯅ ꯎ ꯎꯝ ꯑꯗꯨꯅ ꯑꯒꯁ ꯁꯦꯞꯇꯦꯝꯕꯔ ꯖꯤꯕꯨꯣꯛ ꯇꯦ ꯍꯦꯛꯇ ꯐꯦꯔꯦ ꯐꯦꯔꯦ ꯍꯥꯏꯔꯒ ꯇꯧꯗꯣꯔꯤꯅꯦꯕ ꯃꯤꯒ ꯑꯩꯁꯦ꯫
ꯑ ꯑꯗꯨꯗꯣ ꯃꯣꯏ ꯑꯩꯈꯣꯏ ꯄꯨꯂꯝ ꯃꯣꯏꯔꯥꯡꯗ ꯑꯝꯇꯪ ꯀꯣꯏꯔꯨꯁꯦ꯫
ꯀꯣꯏꯨꯖꯦ ꯀꯣꯏꯨꯖꯦ ꯇꯨꯁꯦ꯫
ꯑꯩ ꯍꯤ ꯑꯃꯇ ꯇꯣꯡꯗ꯭ꯔꯤꯉꯩ ꯑꯃꯇ ꯇꯣꯡꯉꯨꯁꯦ꯫
ꯇꯣꯡꯁꯤ ꯇꯣꯡꯁ ꯑꯩꯈꯣꯏꯒꯤ ꯆꯠꯄꯗ ꯑꯗꯨꯝ ꯆꯠꯄꯗ ꯅꯨꯡꯉꯥꯏꯇꯕꯖꯥꯅꯤ ꯃꯣꯛꯈꯩꯁꯤꯁꯨ ꯂꯥꯛꯑꯦ꯫
ꯎꯝ
ꯏꯒꯦ ꯊꯦꯡ ꯀꯥꯏꯅꯒꯦ ꯇꯧꯖꯥꯅꯦ꯫
ꯑꯣ ꯑꯩꯗꯤ ꯃꯣꯇꯣꯔꯣꯕꯣꯠꯄꯨꯗꯤ ꯇꯣꯡꯉꯕ ꯍꯤ ꯑꯩꯈꯣꯏꯒꯤ ꯃꯩꯇꯩꯒꯤ ꯍꯤ ꯎꯅ ꯁꯥꯕ ꯍꯤꯗꯨꯗꯤ ꯑꯃꯨꯐꯥꯎ ꯇꯣꯡꯗ꯭ꯔꯤꯕ
ꯑꯩꯈꯣꯏꯗꯤ ꯈꯕꯛ ꯂꯥꯛꯑꯦ꯫
ꯑꯥ
ꯈꯕꯛ ꯂꯥꯛꯑꯀꯥꯟꯗ ꯇꯣꯡꯉꯦ꯫
ꯊꯕꯛ ꯂꯥꯛꯄ ꯍꯥꯏꯁꯤꯅ ꯀꯃꯥꯏꯅ ꯇꯧꯕꯅꯣ?
ꯍꯤ ꯑꯅꯤꯁꯦ ꯄꯨꯟꯁꯤꯜꯂꯦꯗꯅ
ꯑꯣ
ꯑꯗꯨꯅ ꯃꯤ ꯌꯥꯝ ꯇꯣꯡ ꯌꯥꯕ
ꯑꯣ ꯀꯤꯗꯕ꯭ꯔꯥ ꯀꯩꯝ ꯇꯧꯗꯕ꯭ꯔꯥ?
ꯇꯧꯗꯦ꯫
ꯍꯧꯖꯤꯛꯇꯤ ꯊꯝꯕꯥꯜ ꯃꯇꯝꯒꯤ ꯑꯣꯏꯕꯅꯤꯅ ꯐꯖꯔꯝꯃꯅꯤ ꯂꯣꯛꯇꯥꯛꯇꯨꯁꯨ
ꯑꯥꯎ ꯐꯖꯩ꯫
ꯅꯣꯏ ꯊꯝꯆꯦꯠꯀ ꯍꯦꯜꯂꯛꯇ꯭ꯔꯣ?
ꯍꯒ ꯂꯛꯇꯇ
ꯍꯦꯛꯄ ꯌꯥꯗꯕ꯭ꯔꯕ
ꯌꯥꯏ ꯑꯩꯈꯣꯏꯅ ꯆꯠꯄꯗꯅ ꯀꯩꯅꯣ ꯑꯅꯤꯔꯛ ꯆꯠꯂꯦ꯫
ꯑꯥ
ꯑꯅꯤꯔꯛ ꯆꯠꯂꯦꯗꯤ ꯑꯃꯨꯛꯅ ꯂꯩꯁꯥꯕꯤꯈꯩ ꯄꯨꯔ ꯆꯠꯄ ꯑꯗꯩ ꯑꯃꯨꯛꯅ ꯇ꯭ꯔꯤꯄꯨꯔꯥꯒꯤ ꯃꯤ ꯂꯥꯛꯄꯒꯤ ꯂꯣꯛꯇꯥꯛ ꯌꯦꯡꯅꯤꯡꯉꯦꯅ ꯆꯠꯄ ꯇ꯭ꯔꯤꯄꯨꯔꯥ ꯆꯠꯄꯗꯨꯗꯤ ꯃꯣꯇꯣꯔ ꯕꯨꯠ ꯑꯣꯏ ꯇꯣꯡꯉꯦ ꯄꯨꯡ ꯑꯅꯤ ꯑꯍꯨꯝꯃꯨꯛ ꯇꯣꯡ ꯃꯥꯜꯂꯦ ꯀꯣꯏꯅ
ꯑꯣ ꯅꯠꯇꯦ ꯊꯥꯡꯒ ꯀꯔꯥꯔꯣꯝ ꯆꯠꯂꯨꯏꯔꯥ
ꯎꯝ
ꯑꯦ ꯇ꯭ꯔꯤꯄꯨꯔꯥꯗꯒꯤ ꯃꯤ ꯂꯥꯛꯏꯗꯤ ꯀꯗꯥꯥꯏꯗ ꯂꯥꯛꯏꯕꯣ ꯀꯃꯥꯏꯅ ꯇꯧꯔ ꯂꯥꯛꯏꯅꯣ
ꯎꯝ ꯑꯃꯨꯛꯀ ꯑꯣꯐꯤꯁꯇ ꯂꯥꯛꯄ ꯑꯗꯩꯗꯨꯗ ꯇ꯭ꯔꯤꯄꯨꯔꯥꯗ ꯃꯣꯏ ꯑꯒꯤ ꯁꯨꯝ ꯁꯤ ꯃꯅꯤꯄꯨꯔꯒꯤ ꯃꯣꯏ ꯁꯥꯏꯟ ꯀꯩꯀꯩ ꯆꯥꯡꯗꯝꯅꯕꯒꯤꯗꯣ ꯍꯦꯛ ꯂꯥꯛꯑꯒ ꯑꯗꯨꯒꯤꯗ ꯂꯦꯛꯄ ꯂꯦꯛꯄꯗꯨꯗ ꯇ꯭ꯔꯤꯄꯨꯔꯥꯒꯤ ꯃꯤꯈꯩꯗꯨꯅ ꯂꯣꯛꯇꯥꯛ ꯌꯦꯡꯅꯤꯡꯉꯦ ꯍꯥꯏꯕ ꯑꯗꯨꯗ ꯃꯣꯏ ꯅꯨꯄꯥ ꯀꯩꯆꯥ ꯇꯅꯤꯅ ꯑꯩꯈꯣꯏ ꯆꯠꯂꯒ ꯊꯥꯕ
ꯑꯥ
ꯑꯗꯩꯗꯨꯗ ꯆꯠꯄꯩ ꯋꯥꯅꯤꯗ
ꯑꯣ
ꯑꯗꯨ ꯆꯠꯄꯗꯤ ꯅꯨꯡꯉꯥꯏꯔ ꯇ꯭ꯔꯤꯄꯥ ꯑꯗꯨ ꯑꯗꯨ ꯂꯣꯛꯇꯥꯛꯇꯩ ꯂꯣꯏꯔꯦꯗꯅ ꯂꯣꯏꯔꯀꯥꯟꯗ ꯑꯃꯨꯛ ꯀꯩꯕꯨꯜ ꯂꯝꯖꯥꯎꯒꯤ ꯁꯉꯥꯏꯗꯨ ꯌꯦꯡꯅꯤꯡꯉꯦ ꯑꯃꯨꯛ ꯍꯥꯏꯔꯦ
ꯑꯥ
ꯑꯗꯣ ꯑꯃꯨꯛ ꯌꯦꯡ ꯆꯠꯍꯜꯂꯦ
ꯍꯥꯡꯕ ꯍꯥꯡꯉꯝꯕꯔꯣ
ꯍꯥꯡꯉꯤ ꯀꯩꯕꯨꯜ ꯂꯝꯖꯥꯎ
ꯑꯩꯈꯣꯏꯅ ꯑꯃꯨꯛ ꯆꯠꯄꯗꯤ ꯍꯥꯡꯉꯝꯗꯦꯗꯅ ꯀꯩꯕꯨꯜ ꯂꯝꯖꯥꯎ ꯆꯠꯄꯗꯣ
ꯎꯝ
ꯃꯣꯏꯗꯤ ꯀꯩꯅꯣ ꯁꯦꯇꯔꯗꯦꯒ ꯀꯩ ꯅꯨꯃꯤꯠꯅꯣꯝꯃ ꯍꯥꯡꯗꯦꯒ ꯍꯥꯏꯗꯥꯏꯅꯦ ꯁꯟꯗꯦꯔꯣ ꯀꯩꯅꯣꯃꯥ
ꯑꯩꯈꯣꯏꯒꯤꯅ ꯃꯣꯏ ꯑꯥꯗꯩ ꯂꯥꯛꯄꯒꯤ ꯑꯗꯨꯝ ꯍꯥꯡꯉꯦ
ꯑꯣ ꯑꯣ ꯃꯣꯏꯗꯥꯏꯗꯗꯤ ꯃꯤꯗꯤ ꯑꯗꯨꯝ ꯂꯩꯕ ꯍꯥꯡꯅꯕ ꯃꯤꯗꯨꯣ ꯂꯩꯕ
ꯃꯊꯛꯇꯒꯤ ꯀꯩꯅꯣ ꯇꯧꯔ ꯌꯦꯡꯕꯩ ꯋꯥꯅꯤꯗ ꯃꯣꯏꯒꯤ ꯁꯉꯥꯏꯒꯤ ꯂꯝꯕꯤ ꯐꯥꯇꯄꯥ ꯑꯗꯒꯤ ꯃꯣꯏꯕꯨ ꯍꯨꯞ ꯃꯔꯛꯇ ꯇꯧ ꯃꯔꯛꯇ ꯂꯩꯕꯗꯣ
ꯎꯝ ꯑꯗꯨꯕꯨ ꯎꯕꯕꯨ ꯉꯝꯕ꯭ꯔꯣ ꯁꯉꯥꯏꯗꯨꯕꯣ
ꯑꯥꯎ
ꯊꯣꯛ ꯄꯨ ꯊꯣꯛꯂꯛꯄ꯭ꯔꯕ
ꯊꯣꯛꯣꯛꯂ
ꯑꯣ ꯑꯗꯨꯗꯤ ꯇ꯭ꯔꯤꯄꯨꯔꯥꯗꯩꯩ ꯃꯤ ꯀꯌꯥꯝ ꯂꯥꯛꯏꯅꯣ
ꯃꯣꯏ ꯑꯍꯨꯝ ꯃꯔꯤ ꯂꯥꯛ ꯏ
ꯑꯣ ꯃꯣꯏ ꯃꯐꯝ ꯑꯩꯈꯣꯏꯒꯤ ꯃꯅꯤꯄꯨꯔꯒꯤ ꯃꯐꯝ ꯐꯖꯕꯁꯤ ꯌꯦꯡꯍꯟꯈ꯭ꯔꯦ
ꯎꯝ ꯍꯣꯖꯥꯢꯗꯒꯤ ꯂꯥꯛꯄꯁꯨ ꯌꯥꯎꯏ
ꯑꯥ
ꯑꯗꯩ ꯑꯁꯥꯝꯗꯩ ꯂꯥꯛꯄꯁꯨ ꯌꯥꯎꯏꯤ ꯑꯗꯨꯃꯥꯏꯅ ꯇꯧꯔꯒ ꯃꯣꯏ ꯂꯥꯛꯄ ꯈꯨꯗꯤꯡꯒꯤ ꯑꯗꯨꯝ ꯀꯣꯏ ꯆꯠꯂꯤ ꯑꯩꯗꯒꯤ ꯍꯟꯗꯛꯀꯤ ꯇ꯭ꯔꯤꯄꯨꯔꯥꯒꯤ ꯃꯤ ꯂꯥꯛꯄꯗꯨꯅ ꯀꯩꯅꯣ ꯕꯤꯁꯦꯝꯄꯨꯔꯒꯤꯗ ꯑꯃ ꯂꯩꯗꯥꯏꯅꯦ ꯑꯗꯩꯗꯨꯗ ꯑꯣꯏꯅ ꯆꯠꯂꯦ
ꯕꯤꯁꯦꯝꯄꯨꯔꯗ ꯀꯩ ꯂꯩꯒꯦ
ꯃꯣꯏ ꯀꯔꯤꯅꯣ ꯃꯥꯏ ꯄꯥꯛ ꯑꯃ ꯂꯩ
ꯕꯤꯁꯦꯝꯄꯨꯔꯗ
ꯎꯝ
ꯀꯩ ꯄꯥꯛ ꯑꯣꯏꯖꯥꯠꯅꯣ
ꯑꯩ ꯑꯗꯩꯗꯨꯗ ꯆꯠꯂꯦꯅ
ꯈꯪꯗꯦꯗ ꯍꯧꯖꯤꯛꯀꯥꯟꯗꯤ ꯄꯥꯛꯁꯤ ꯃꯌꯥꯝ ꯊꯣꯛꯅꯔꯦꯗꯅ ꯑꯉꯥꯡ ꯁꯥꯟꯅꯐꯝꯁꯦ ꯑꯃꯔꯣꯝꯗꯗꯤ ꯑꯃꯨꯛ ꯑꯗꯨꯒꯨꯝꯕ ꯊꯣꯛꯂꯛꯏꯁꯦ ꯐꯔꯤꯅꯦ ꯑꯉꯥꯡꯁꯤ ꯖꯦ ꯂꯥꯏꯔꯤꯛꯇꯁꯨꯝ ꯍꯣꯠꯅꯕꯁꯨ ꯋꯥꯏꯗꯣ ꯅꯣꯡꯃꯥꯏꯖꯤꯡ ꯒꯨꯝꯕ ꯁꯇꯔꯗꯦꯒꯨꯝꯕꯁꯦ ꯑꯉꯥꯡꯁꯦ ꯁꯥꯟꯅꯕ ꯄꯨꯊꯣꯛ ꯑꯃꯨ ꯄꯨꯊꯣꯛꯄꯤꯕꯗꯨꯁꯨ ꯃꯁꯥꯗꯨꯁꯨ ꯈꯔ ꯐ꯭ꯔꯦꯁ ꯑꯣꯏ ꯑꯣꯏꯖꯩꯗꯅ
ꯎꯝ
ꯑ ꯍꯧꯖꯤꯛꯀꯥꯟꯗꯤ ꯁꯥꯟꯅꯐꯝꯝꯁꯦ ꯃꯐꯝ ꯌꯥꯝꯃꯃꯤꯅ
ꯎꯝ ꯎꯝ
ꯑꯁ ꯑꯩꯁꯨ ꯑꯩꯈꯣꯏ ꯂꯣꯛꯇꯥꯛꯇ ꯑꯨꯛꯇꯪ ꯆꯠꯂꯒ ꯍꯤ ꯑꯃꯨꯇꯪ ꯊꯣꯡꯉꯨꯁꯤꯀꯣ
ꯇꯨꯡꯉꯨꯁꯦ ꯇꯨꯡꯉꯨꯁꯦ ꯎꯝ ꯑꯗꯨꯗꯗ ꯀꯣꯏꯇꯁ ꯎꯝ
ꯅꯣꯏꯗꯤ ꯁꯨꯝ ꯅꯣꯏꯗꯤ ꯆꯠꯂꯅꯤꯅ ꯆꯠꯅꯤꯡꯉꯝꯃꯔꯣꯏ ꯑꯩꯈꯣꯏꯗꯤ ꯆꯠꯅꯤꯡꯉꯤ
ꯍꯣꯏ
ꯑꯣ ꯅꯅꯥꯃꯣꯛ ꯑꯩꯈꯣꯏꯒꯤ ꯃꯃꯥꯡꯒꯤ ꯏꯗꯣꯟꯆꯥ ꯑꯃꯒꯤ ꯂꯨꯍꯣꯡꯕꯗ ꯊꯥꯡꯒ ꯀꯔꯥꯡꯗ ꯂꯨꯍꯣꯡ ꯆꯠꯄꯗꯕꯨꯗꯤ ꯃꯣꯇꯣꯔꯣ ꯕꯣꯠꯄꯨꯗꯤ ꯇꯣꯡꯕ
ꯎꯝ
ꯃꯃꯥꯡꯒꯤ ꯃꯩꯗꯣꯟꯆꯥ ꯑꯃ ꯃꯤꯃꯤꯒꯤ ꯃꯆꯥꯅꯨꯄꯤ ꯑꯇꯣꯝꯕꯤꯗꯣ
ꯕꯤꯕꯤꯒꯤꯗꯤ
ꯃꯤꯃꯤ ꯃꯤꯃꯤ
ꯃꯦꯃꯤꯒꯤ ꯃꯆꯥ ꯀꯔꯝꯕ ꯑꯣꯏꯒꯦ
ꯑꯦ ꯇꯣꯝꯕꯤ ꯃ ꯍꯟꯗꯥꯛ ꯂꯥꯟꯗ ꯒꯤ ꯃꯆꯥꯅꯨꯄꯤ ꯑꯇꯣꯟꯕꯤ ꯂꯨꯍꯣꯡꯕꯤꯒꯤꯕꯗꯣ
ꯖꯤꯕꯣꯇꯥ ꯍꯥꯏꯌꯨ ꯀꯩꯅꯣ ꯑꯗꯨꯗꯤ
ꯑꯣ ꯖꯤꯕꯣꯠꯇꯥ ꯍꯥꯏꯕꯥ ꯃꯤꯃꯤ ꯌꯦ ꯁꯣꯏꯈꯔꯦ ꯑꯣ ꯖꯤꯕꯣꯇꯥꯏ ꯃꯆꯥꯅꯨꯄꯤꯒꯤ ꯑꯗꯨ ꯃꯥ ꯄꯣꯠ ꯄꯨꯕꯩ ꯍꯥꯏꯔꯛ ꯑꯥꯅ ꯆꯠꯄ ꯌꯥꯎꯔꯨꯏꯌꯦ
ꯎꯝ
ꯑꯁ ꯀꯩꯅꯣ ꯂꯣꯛꯇꯥꯛꯀꯤ ꯊꯥꯡꯒ ꯀꯔꯥꯡꯒꯤꯗ ꯃꯣꯇꯣꯔ ꯇꯣꯡꯕꯗꯣ ꯀꯤꯖꯩꯌꯦ ꯅꯨꯡꯗꯥꯡꯗ ꯇꯣꯡꯕꯗꯣ ꯃꯤ ꯂꯣꯏ ꯆꯜꯂꯤꯗꯨꯅꯦ ꯑꯗꯨꯗ ꯃꯣꯇꯣꯔꯕꯣꯠ ꯇꯣ ꯆꯥꯎꯋꯦ ꯍꯥꯏꯕ ꯑꯋꯥꯎꯟꯄꯣꯠꯇꯨ ꯕꯨꯛꯇ ꯑꯗꯨꯗ ꯂꯣꯏ ꯆꯠꯂꯦ ꯍꯥꯏꯗꯨꯗꯤ
ꯎꯝ
ꯃꯣꯏ ꯑꯗꯨꯗꯣ ꯊꯣꯡ ꯁꯥ ꯌꯥꯗꯖꯥꯠꯂꯣ
ꯀꯦꯌꯥꯖꯥꯠꯅꯤꯗ ꯑꯗꯨꯒꯤ ꯊꯣꯡꯗꯨꯗꯤ ꯀꯃꯥꯏꯅ ꯁꯥꯗꯣꯏꯅꯣ
ꯑꯗꯨꯑꯣꯏꯇꯥꯔꯁꯨ ꯃꯤ ꯃꯌꯥꯝ ꯁꯥꯕ ꯂꯩꯁꯤꯗꯤ ꯃꯤ ꯕꯃꯔꯄꯨꯨꯇ꯭ꯔ ꯇꯨꯔꯦꯜ ꯂꯥꯟꯗꯅ ꯆꯠꯂꯤꯕ ꯂꯝꯕꯤꯗꯨꯁꯨ ꯊꯣꯡ ꯇꯨꯔꯦꯟꯗꯨꯗꯤ ꯁꯥꯔꯤꯗꯨꯗꯤ
ꯎꯝ ꯎ ꯁꯃꯨꯗ꯭ꯔꯒꯤꯁꯨ ꯑꯗꯨꯝ ꯂꯣꯏ ꯁꯥꯏ ꯍꯥꯏ
ꯑꯗꯨꯅ ꯍꯥꯏꯖꯦ ꯑꯗꯨ
ꯎꯝ
ꯑꯗꯣ ꯑꯩꯈꯣꯏꯒꯤ ꯑꯗꯨꯕꯨꯧꯇꯤ ꯁꯥꯕꯤꯕ ꯌꯥꯏꯕ ꯅꯠꯇ꯭ꯔꯥ
ꯎꯝ
ꯑꯗꯣ ꯑꯇꯥꯎꯕ ꯆꯤꯡꯅꯦꯒꯁꯨ ꯍꯥꯏꯅꯩ ꯑꯗꯣ ꯑꯗꯨꯅꯔꯥ ꯈꯪꯗꯦ
ꯎꯝ ꯇꯨꯅꯔ ꯈꯪꯗ꯭ꯔꯦ ꯍꯧꯖꯤꯛꯇꯁꯤꯤ
ꯑ ꯈꯪꯗꯦ ꯈꯪꯗꯦ ꯍꯧꯖꯤꯛꯀꯥꯟꯁꯦ ꯍꯧꯖꯤꯛꯇꯤ ꯂꯥꯏ ꯍꯔꯥꯎꯕ ꯃꯇꯝꯅꯤ ꯅꯣꯏꯔꯣꯝꯒꯤꯗꯤ ꯂꯥꯏ ꯍꯔꯥꯎꯅꯗ꯭ꯔꯣ
ꯍꯔꯥꯎꯕꯤꯌꯦ
ꯑꯩꯈꯣꯏꯒꯤꯁꯨ ꯂꯥꯏ ꯍꯔꯥꯎꯗꯦ
ꯎꯝ
ꯑꯗꯨꯅꯤ
ꯃꯤ ꯃꯤ ꯃꯤꯒꯤꯗꯤ ꯌꯥꯝ ꯐꯣꯟꯗ ꯌꯥꯝ ꯊꯥꯒꯠꯂꯛꯑꯦꯅ ꯂꯥꯏ ꯍꯔꯥꯎꯕꯒꯤ ꯂꯥꯏ ꯗꯣꯂꯥꯏ ꯄꯨꯕꯒ ꯈꯣꯠꯄꯒ ꯇꯧꯕꯗ ꯊꯥꯒꯠꯂꯦ ꯑꯩꯈꯣꯏ ꯁ꯭ꯋꯥꯏꯒꯤꯗꯤ ꯂꯥꯏ ꯑꯃꯝꯇ ꯍꯔꯥꯎꯈꯤꯗꯔꯦ
ꯍꯥꯔꯥꯎꯗ꯭ꯔꯦ ꯍꯥꯔꯥꯎꯗ꯭ꯔꯦ
ꯑꯉꯥꯡꯈꯩꯁꯨ ꯖꯒꯣꯏ ꯁꯥꯍꯟꯒꯗꯧꯗꯨꯁꯨ ꯖꯒꯣꯏ ꯁꯥꯅꯤ ꯂꯥꯏ ꯍꯔꯥꯎꯕꯒꯤ ꯃꯤ ꯖꯒꯣꯏ ꯁꯥꯅꯤꯅ ꯑꯉꯥꯡꯁꯤꯡ ꯈꯤꯡꯗꯅ ꯂꯩ
ꯑꯗꯨꯅꯤ ꯎꯝ ꯂꯩꯇ꯭ꯔꯦ
ꯃꯊꯪ ꯑ ꯃꯊꯪꯗꯤ ꯑꯩꯈꯣꯏ ꯌꯨꯝꯂꯣ ꯍꯔꯥꯎꯔꯗꯤ
ꯎꯝ
ꯑꯩ ꯄꯨꯔ ꯆꯠꯄꯤꯔꯅꯤ ꯇꯣꯡꯍꯜꯂꯣꯅꯦ
ꯑꯗꯨꯅ ꯐꯔꯦ ꯑꯗꯨꯅ ꯐꯔꯦ
ꯑꯥ
ꯎꯝ
ꯑꯣ ꯐꯔꯦ ꯐꯔꯦ ꯑꯗꯨ ꯑꯣꯏꯇꯥꯔ
ꯈꯪꯗꯦꯗ ꯃꯇꯝꯁꯤꯒꯤ ꯍꯣꯏ ꯍꯣꯏ ꯍꯣꯏ ꯐꯔꯦ ꯐꯔꯦ ꯇꯥꯏꯌꯦ ꯇꯥꯏꯌꯦ ꯑꯝ ꯍꯣꯏ ꯍꯣꯏ ꯍꯣꯏ
ꯊꯝꯃꯒꯦꯀꯣ
ꯐꯔꯦ ꯐꯔꯦ ꯍꯣꯏ ꯍꯣꯏ ꯎꯝ
ꯎꯝ